ꯇꯥꯔꯔꯕꯣ
ꯇꯥꯔꯦ ꯋꯥꯔꯤ ꯁꯥꯟꯅꯕꯒꯤ ꯏꯕꯥꯅꯤ ꯋꯥꯔꯤ ꯁꯥꯟꯅꯕꯒꯤ ꯂꯝꯕꯤꯁꯦ ꯄꯠ ꯄꯠ ꯇꯧꯔꯦ ꯑꯗꯨꯅꯅꯦ
ꯌꯥꯗ꯭ꯔꯦ ꯅꯪꯒꯤꯁꯨ ꯑꯝꯇ ꯇꯥꯐꯝ ꯈꯪꯗꯦ ꯉꯁꯥꯏꯗꯒꯤ ꯇꯧꯔꯒꯦ
ꯍꯧꯖꯤꯛꯇꯤ ꯐꯖꯅ ꯇꯥꯔꯕꯣ ꯀꯃꯥꯏ ꯇꯧꯔꯦ
ꯇꯥꯏꯔ ꯇꯥ ꯇ
ꯑꯥ ꯉꯁꯥꯏ ꯃꯥꯗꯣ
ꯇꯥꯔꯔꯕꯣ ꯇꯥꯏꯌꯦ ꯇꯔ
ꯈꯣꯡꯗ꯭ꯔꯣꯟ ꯃꯀꯨ ꯂꯑꯦ ꯌꯥꯝ ꯐꯖ
ꯥꯁꯇꯅ
ꯄꯜꯂꯛꯀ ꯍꯥꯏꯕꯅ ꯇꯔꯥ ꯃꯥꯗ ꯂꯣꯏꯅꯔꯁꯦ
ꯀꯥꯎꯔꯔꯦ ꯃꯤ ꯃꯃꯤꯡ ꯀꯟꯕ ꯌꯥꯗꯕ
ꯎꯝ ꯅꯍꯥꯟ ꯏꯁꯩꯗꯁꯨ ꯃꯥꯒꯤꯗꯣ ꯂꯥꯛꯏꯦꯗꯅ
ꯂ ꯂꯩ
ꯁꯤꯁꯨ ꯑꯗꯣ ꯉꯁꯥꯏ ꯍꯦꯛ ꯂꯥꯛꯄꯗꯨꯗꯒꯤꯅ ꯍꯟꯕꯗꯨ ꯐꯥꯎꯕ ꯑꯗꯨꯝ ꯉꯥꯏꯔꯒ ꯂꯩꯔꯒ ꯄꯨꯈꯤꯕꯩ ꯋꯥꯅꯤ
ꯃꯄꯥꯟꯗ ꯉꯥꯏꯔꯣ ꯃꯅꯨꯡ ꯉꯥꯏꯔꯔꯣ
ꯋꯥꯥꯟꯗꯪ ꯉꯥꯏꯔꯒ
ꯃꯅꯨꯡ ꯁꯨꯅ ꯆꯪꯉꯛꯇ꯭ꯔꯦ
ꯑꯅꯗꯤ ꯆ ꯂꯥꯛꯅꯤ
ꯃꯥꯥꯏ ꯌꯥꯏꯌꯦ ꯃꯥ ꯐꯖꯅ ꯁꯦꯟꯅꯕꯤꯅꯦ ꯃꯥꯅ ꯇꯧꯔꯤꯁꯦ ꯑꯗꯨꯝ ꯐꯪꯈ꯭ꯔꯅꯤ
ꯐꯪꯈ꯭ꯔꯅꯤ ꯑꯗꯣ ꯑꯃꯗꯨꯅꯗꯤ ꯌꯥꯝꯅ
ꯌꯥꯝꯅ ꯈꯣꯏꯔꯥꯡ ꯈꯣꯏꯁꯥꯎꯅꯕ ꯍꯥꯏꯕꯗꯨ ꯑꯣꯏ ꯊꯥꯗꯣꯔꯛꯇꯕꯗꯤ
ꯃꯥꯅꯁꯨ ꯊꯤꯟ ꯊꯤꯅꯅꯤ ꯉꯥꯡꯉꯤꯁꯦ
ꯎꯝ ꯑꯗꯨꯒ ꯉꯍꯥꯟ ꯑꯃ ꯆꯦꯜꯂꯤꯅ ꯇꯧꯕꯗꯣ ꯅꯠꯇꯕꯤꯗꯣ ꯏꯁꯧ ꯈꯔ ꯂꯥꯡꯒꯗꯣ
ꯑ ꯀꯩꯗꯧꯔꯕ
ꯃꯥ ꯃꯥꯒ ꯍꯥꯟꯅ ꯈꯪꯅꯔꯝꯃꯦ ꯍꯥꯏꯕꯗꯣ ꯑꯩꯈꯣꯏꯒꯤ ꯀ꯭ꯂꯥꯁꯀꯤ ꯃꯅꯥꯎ ꯄꯥꯊꯣꯛꯏꯗꯅ ꯃꯗꯨ ꯉꯁꯥꯏ ꯊꯦꯡꯅꯩꯑꯕ ꯑꯩꯈꯣꯏ ꯃꯩ ꯆ ꯄꯤꯊꯣꯛꯄ ꯌꯥꯎꯋꯦꯕ ꯇꯥꯕ꯭ꯔꯣ
ꯇꯥꯏꯌꯦ
ꯑꯥ ꯉꯁꯥꯏ ꯑꯗꯨꯗꯣ ꯃꯌꯥꯝꯒꯤ ꯄꯣꯠ ꯆꯩꯕꯤꯕ ꯌꯥꯎꯋꯦꯕ ꯃꯁꯛꯇꯣ ꯈꯨꯊꯤ ꯑꯃ ꯇꯧꯋꯦ
ꯊꯤꯕꯅꯦ ꯅꯪ ꯍꯥꯟꯅ ꯈꯪꯗꯕ꯭ꯔꯣ ꯃꯁꯥ
ꯈꯪꯗꯦ ꯑꯩ ꯉꯁꯥꯏ ꯎꯕꯒꯤ ꯋꯥꯅꯤ ꯆꯨꯝꯅꯒ ꯊꯤꯗꯦ ꯃꯌꯥꯝꯕꯗꯨꯅ ꯈꯔꯕꯨ ꯌꯦꯡꯕ ꯌꯥꯏ ꯃꯥꯗꯤ ꯌꯥꯗ꯭ꯔꯦ
ꯌꯥꯗꯕꯅꯦ ꯑꯍꯥꯟꯕ ꯃꯥꯅ ꯁꯥꯒꯠꯂꯛꯄ ꯀꯥꯟꯗ ꯌꯥꯝ ꯐꯖꯅ ꯎꯏꯌꯦꯕ ꯑꯩꯁꯦ ꯃꯄꯥꯟꯗꯒ ꯂꯩꯔ ꯊꯥꯒꯠꯂꯛꯄ ꯍꯥꯏꯗꯤ ꯉꯧꯁꯨ ꯉꯧꯋꯦꯕ ꯃꯥꯅ ꯊꯥꯒꯠꯂꯛꯄꯗꯣ ꯑꯩꯅ ꯐꯖꯩꯅ ꯈꯟꯕ ꯑꯗꯨꯒ ꯑꯩꯅ ꯎꯔꯤꯁꯤꯅ ꯀꯩꯅꯣ ꯇꯧꯕꯒꯤꯗ ꯑ ꯑꯃꯨꯛ ꯀꯩꯅꯣꯒꯤꯗ ꯀꯝꯄꯤꯇꯤꯁꯟ ꯇꯧꯕꯗꯣ ꯀꯩꯅꯣ ꯆꯠꯄꯒꯤ ꯂꯝꯄꯥꯛꯇ ꯑꯗ ꯊꯉꯦ ꯏꯪꯂꯤꯁ ꯄꯟꯕ ꯌꯥꯗ꯭ꯔꯦ ꯍꯥꯏꯕꯅꯤꯅ ꯄꯜꯂꯔꯨꯔꯒ ꯏꯪꯒ꯭ꯔꯥꯖꯤ ꯄꯟꯕ ꯌꯥꯗ꯭ꯔꯦ ꯍꯥꯏꯅꯁꯨꯦ ꯀꯩꯅꯣ ꯇꯧꯕ ꯑꯗꯨꯒꯤꯗꯨꯗ ꯑꯩꯈꯣꯏ ꯇꯝꯃꯤꯟꯅꯕꯗꯣ ꯑꯗ ꯃꯥꯁꯨ ꯍꯥꯏꯐꯦꯠ ꯌꯥꯎꯋꯦꯕ ꯃꯤꯉꯣꯟꯗ ꯍꯩ ꯄ ꯌꯥꯝ ꯁꯥꯕ ꯍꯩꯗꯤ ꯍꯩꯇꯕ ꯇꯧꯕꯗꯣ ꯃꯥꯅ ꯇꯧꯔꯀꯥꯟꯗꯗꯤ ꯑꯗ ꯈꯪꯉꯦꯕ꯫
ꯎ ꯀꯔꯥꯏꯗꯕꯨ ꯊꯦꯡꯅꯗꯅ꯫ ꯑꯗꯨꯗꯨꯗ ꯂꯨꯞ ꯄꯨꯨꯔꯤꯅꯣ ꯈꯪꯗꯦ ꯍꯥꯏꯕ꯫ ꯍ ꯍꯪꯍꯥꯡ
ꯑꯗꯣ ꯃꯥ ꯐꯩꯗꯤ ꯐꯔꯤ ꯐꯩ ꯐꯩ ꯍꯥꯏꯗꯤ ꯃꯥꯗꯣ ꯂꯥꯞꯊꯣꯛꯄ ꯐꯖꯅ ꯉꯝꯃꯦꯕ ꯃꯥ ꯍꯥꯏꯗꯤ ꯃꯤꯁꯦ ꯂꯩꯗꯅ ꯌꯥꯝꯅ ꯀꯨꯏ ꯏꯅꯗꯤ ꯃꯕꯥ ꯅꯨꯡꯁꯤꯅꯔꯦ ꯑꯗꯨ ꯇꯥꯔꯗꯤ ꯈꯟꯖꯜꯂꯒ ꯅꯨꯡꯉꯥꯏꯇꯗꯅ ꯈꯣꯠꯇꯗꯅ ꯇꯧꯕꯗꯣ ꯑꯗꯨꯃꯛꯇꯤ ꯇꯧꯗꯦꯕ ꯃꯥ ꯈꯟꯗꯣꯛꯄ ꯉꯝꯃꯦꯕ ꯐꯅ꯫ ꯇꯩꯊꯣꯛꯄ ꯉꯝꯃꯦꯕ ꯑꯩꯅ ꯌꯦꯡꯕ ꯀꯥꯟꯗ ꯎꯕ꯫
ꯑꯗꯨꯕꯨꯗꯤ ꯑꯅꯧꯕꯅꯁꯨ ꯃꯍꯨꯠꯁꯨ ꯁꯤꯟꯈꯤꯕ ꯑꯗꯨꯒ ꯍꯥꯟꯅꯁꯨ ꯋꯥꯈꯟꯗꫭ ꯐꯖꯅ ꯂꯥꯛꯁꯤꯟꯕꯒꯤꯅꯦ ꯃꯥ
ꯃꯥꯅꯦ ꯃꯥ ꯆꯍꯤ ꯑꯃꯗꯤ ꯈꯪꯉꯛꯏ ꯍꯥꯏꯔꯤꯗ ꯍꯥꯏꯗꯤ ꯑꯗꯨꯝ ꯌꯦꯡꯉꯒ ꯃꯥ ꯀꯩꯅꯣ ꯇꯧꯔꯕꯅꯤꯅ ꯑꯗꯨꯝ ꯎꯏ ꯍꯥꯏꯗꯣ ꯑꯥ ꯀꯩꯅꯣ ꯀꯩ-ꯀꯩ꯫ ꯊꯥꯅꯕ ꯈꯣꯠꯅꯕꯗꯨꯕꯨꯕ ꯎꯏ ꯍꯥꯏꯔꯤꯁꯤꯅ꯫
ꯑꯗꯨ ꯅꯪ ꯑꯩꯈꯣꯏ ꯑꯣꯏꯔꯗꯤ ꯉꯥꯎꯔꯒ ꯆꯠꯂꯣꯏꯗ꯭ꯔꯗꯣ꯫
ꯉꯥꯎꯕꯕꯨ ꯉꯥꯎꯇ꯭ꯔꯪ ꯐꯩꯗꯪꯅꯤ ꯆꯠꯇꯣꯏꯁꯦ ꯃꯥ ꯑꯣꯏꯕꯩ ꯉꯝꯃꯤꯁꯦ ꯃꯥ ꯐꯖꯅ ꯉꯥꯏꯕ ꯃꯥꯅ ꯍꯥꯏ ꯋꯥꯔꯤꯗꯨꯒ ꯍꯥꯏꯔꯨꯔꯗꯤ ꯑꯗꯣ ꯃꯁꯛꯇꯨꯗꯤ ꯀꯣ ꯃꯥꯟꯗꯤ ꯃꯥꯟꯗꯕ ꯃꯁꯛ ꯛꯇꯣ ꯌꯥꯝꯅ ꯀꯩꯅꯣ ꯇꯧꯕ ꯍꯥꯏꯗꯤ ꯃꯥꯗꯧꯅ ꯇꯧꯕꯅꯦ ꯍꯥꯏꯔꯒ ꯇꯧꯕꯅꯦꯅ ꯈꯔ ꯐꯕ꯫ ꯃꯉꯣꯟꯗꯒꯤ ꯂꯥꯛꯂꯥꯛꯇꯅꯦꯕ ꯃꯗꯨꯅ ꯍꯦꯜꯂꯤꯗꯨꯅ ꯊꯤꯕꯗꯣ꯫
ꯅꯣꯛꯄ ꯌꯥꯗꯔꯣ ꯁꯤꯕꯣ
ꯈꯪꯗꯦ ꯅꯣꯛꯄ ꯌꯥꯏꯔ ꯌꯥꯗꯔꯥ ꯑꯩꯁꯨꯣ ꯈꯥꯡꯉ ꯈꯥꯡꯉ ꯂꯩꯔꯤꯅꯤ ꯌꯥꯏꯌꯦ ꯌꯥꯗ꯭ꯔꯦ ꯈꯪꯗꯗꯅ꯫
ꯑꯗꯣ ꯑꯩꯅ ꯉꯁꯥꯏ ꯎꯕꯗꯅꯦ ꯁꯥꯊꯤꯅ ꯊꯤꯑꯦꯕ ꯑꯗꯨꯗꯩꯗ ꯑꯃꯨꯛ ꯑꯥ ꯍꯤꯒꯣꯛ ꯃꯆꯨ ꯑꯃꯝꯕ ꯍꯤꯒꯣꯛ ꯃꯆꯨꯒꯤ ꯐꯨꯔꯤꯠ ꯂꯤꯠꯂꯒ ꯑꯃꯨꯛ ꯂꯥꯛꯑꯦꯕ꯫
ꯐꯖꯕꯗ ꯃꯥꯟꯅꯤ ꯍꯦ ꯍꯦꯂꯃꯟ ꯍꯦꯔꯣ ꯐꯤꯂꯝꯒꯤ ꯀꯩꯅꯣꯅꯦ ꯃꯥꯂꯝꯗꫭꯏꯁꯤ
ꯑꯗꯨꯅꯦ ꯑꯩꯅ ꯀꯣꯏꯍꯪ ꯍꯪꯕ ꯑꯗꯣ ꯁꯤꯖꯤꯒꯤꯅꯁꯨ ꯃꯥꯅ ꯑꯁ ꯍꯧꯖꯤꯛꯇꯤ ꯍꯥꯏꯔꯛꯑꯅꯣ ꯊꯤꯕꯅ ꯂꯣꯏꯔꯦ ꯍꯥꯏꯔꯛꯑꯦꯕ꯫
ꯍꯥꯏꯔꯅꯤ-ꯍꯥꯏꯔꯅꯤ ꯐꯖꯔꯤꯉꯩꯗꯤ ꯃꯥꯅ ꯄꯨꯝ ꯍꯦꯟꯍꯦꯟꯗꯣ꯫ ꯂꯣꯏꯔꯕ ꯀꯥꯟꯗꯗꯤ ꯑꯊꯤꯕ ꯄꯣꯛꯅꯨꯡ ꯊꯣꯔꯛꯇꫭꯏ ꯈꯪꯅꯔꯤꯉꯩꯗ ꯃꯨꯅ ꯔꯥꯁꯤꯜꯂꯩ ꯍꯥꯏꯔꯝꯕꯗꯣ ꯂꯣꯏꯔꯛꯄꯗꯗꯤ ꯃꯨꯊꯤꯔ ꯂꯣꯏꯁꯤꯜꯂꯤ ꯃꯤꯗꯣ꯫
ꯑꯗꯣ ꯍꯖꯤꯛꯀꯤꯗꯨꯗꯤ ꯃꯨꯔꯒ ꯔꯥꯁꯤ ꯂꯩꯇꯤꯌꯦ꯫
ꯂꯩꯇꯕꯅꯤ ꯂꯩꯇꯕꯅꯦ꯫ ꯀꯥꯊꯦꯛꯑꯒ ꯊꯤꯕꯅꯦꯕ ꯄ꯭ꯔꯦꯝ ꯑ ꯀꯩꯅꯣꯗꯣ ꯃꯌꯥꯝ ꯑꯗꯨꯅ ꯍꯦꯟꯕꯅꯦ ꯍꯥꯏꯒꯦ꯫ ꯇꯧꯕ꯫
ꯑꯣ ꯃꯌꯥꯝꯕꯗꯨꯅ ꯈꯔ ꯌꯦꯡꯕ ꯌꯥꯏ꯫ ꯑꯗꯣ ꯍꯧꯖꯤꯛꯇꯤ ꯃꯌꯥꯝꯕ ꯑꯗꯨꯁꯨ ꯃꯃꯥꯏꯗꯣ ꯄꯣꯝꯊꯣꯛꯑꯦ ꯉꯁꯥꯏ ꯂꯥꯛꯄꯗ ꯑꯗꯨꯒ ꯅꯪꯅ ꯉꯥꯎꯕꯗꯣ
ꯑꯥ ꯀꯩꯗꯧꯔꯕ꯫
ꯅꯪꯅ ꯉꯥꯎꯕꯗꯣ
ꯈꯪꯉꯦ-ꯈꯪꯉꯦ꯫
ꯉꯁꯥꯏ ꯖꯒꯣꯏ ꯌꯥꯝ ꯐꯖꯅ ꯁꯥꯏꯌꯦ ꯍꯩꯁꯨ ꯍꯩꯇꯦ꯫
ꯑꯩꯁꯨ ꯐꯖꯅ ꯎꯈ꯭ꯔꯦ ꯐꯖꯅ ꯌꯦꯡꯈ꯭ꯔꯦ ꯑꯗꯨꯒ ꯁꯥꯔ ꯄꯥꯎꯗꯦꯜꯅ ꯏꯍꯦꯟꯜ ꯍꯦꯟꯈ꯭ꯔꯦ꯫
ꯌꯥꯗꯦ ꯍꯥꯏꯕꯁꯤꯇꯅꯦ ꯅꯪꯅ ꯇꯧꯔꯛꯏꯁꯦ ꯉꯁꯤꯒꯤ ꯀꯩꯗꯧꯔꯒꯦ꯫
ꯀꯔꯦ ꯑꯣꯖꯥꯅ ꯏꯍꯦꯟꯅ ꯍꯦꯜꯂꯦ ꯍꯥꯏꯕ
ꯑꯗꯨꯅ ꯍꯩꯕꯣꯏ ꯍꯩꯇꯕꯣꯏ ꯂꯩꯕꯒꯗꯣ ꯌꯥꯝ ꯐꯖꯅ ꯃꯥꯅ ꯇꯧꯋꯦ
ꯃꯤꯗꯤ ꯂꯣꯏꯅ ꯁꯨꯅꯕꯗꯤ ꯂꯥꯛꯄ ꯃꯥꯜꯂꯦ ꯅꯝꯕꯅꯗꯤ ꯃꯃꯥꯡꯒꯤꯗꯗꯤ ꯑꯃꯨꯛ ꯃꯤꯁꯦ ꯐꯅꯌꯥꯝ ꯋꯥꯠꯂꯦꯗꯅ ꯌꯥꯝ ꯊꯤꯅ ꯋꯥꯠꯂꯦ ꯋꯥꯠꯄꯕ ꯃꯤ ꯈꯔ ꯈꯛꯇꯅꯦꯕ ꯂꯥꯏꯗꯣ ꯍꯟꯛꯗꯒꯤꯗꯤ ꯊꯦꯡꯉꯁꯨ ꯊꯦꯡꯅ ꯐꯅꯌꯥꯝꯕꯨ ꯎꯔꯤ
ꯎ ꯉꯁꯤꯒꯤ ꯃꯤꯁꯦ ꯂꯣꯏꯅ ꯁꯨꯏꯌꯦ ꯐꯝꯕꯕꯨ ꯀꯣꯟꯅꯗꯦ ꯑꯗꯩꯗꯅꯦ ꯑꯣꯖꯥꯈꯩꯅ ꯂꯣꯏꯅ ꯆꯠꯈꯤꯕꯗꯣ ꯑꯗꯨꯗꯒꯤ ꯄꯨꯡꯈꯥꯏ ꯐꯥꯗ꯭ꯔꯦ ꯂꯣꯏꯅ ꯑꯗꯨꯝ ꯈꯣꯏ ꯃꯍꯨꯝ ꯀꯥꯏꯕ ꯑꯗꯨꯃꯥꯏꯅ ꯂꯣꯏ ꯀꯥꯏꯅꯈ꯭ꯔꯦꯕ
ꯑꯩꯈꯣꯏꯅ ꯑꯩꯅ ꯊꯣꯛꯂꯛꯄ ꯀꯥꯟꯒꯤꯗꯣ ꯑꯗꯨꯗꯩꯗꯅꯦ ꯀꯩꯅꯣ ꯈꯇꯪ ꯂꯩꯍꯧꯋꯤ ꯃꯤ ꯑꯩꯈꯣꯏꯒ ꯃꯥꯟꯅꯕꯗ ꯃꯤ ꯑꯅꯤꯈꯛ ꯂꯩꯍꯧꯋꯤ ꯑꯍꯨꯝ ꯑꯅꯤ ꯃꯉꯥꯃꯨꯛ ꯂꯩꯍꯧꯋꯦ
ꯂꯣꯏ ꯆꯠꯅꯈ꯭ꯔꯕ
ꯎꯝ ꯃꯌꯥꯝꯗꯨꯣ ꯂꯣꯏꯗ꯭ꯔꯤꯉꯩꯗ ꯂꯣꯏꯅ ꯆꯠꯅꯈ꯭ꯔꯦ ꯉꯟꯇꯥꯅ ꯑꯗꯨꯝ ꯍꯥꯏꯗꯤ ꯂꯣꯏꯅ ꯁꯥꯎꯅꯔꯦꯕ ꯑꯌꯥꯝꯕꯅ
ꯖꯒꯣꯏ ꯁꯥꯍꯧꯔꯤꯗꯨꯅ ꯀꯔꯝ ꯀꯥꯟꯗ ꯑꯣꯏꯗꯣꯏꯅꯣ
ꯑꯗꯨꯗꯨꯅ ꯑꯗꯨꯁꯨ ꯐꯩꯅꯥꯟ ꯆꯠꯈ꯭ꯔꯕ ꯃꯇꯨꯡꯗꯅꯦ ꯃꯤ ꯐꯩꯅꯥꯝ ꯌꯥꯎꯗꯕꯅꯦ ꯑꯗꯨꯁꯨ ꯌꯦꯡꯉꯣ
ꯑꯩꯈꯣꯏꯒꯤ ꯖꯨꯅꯤꯌꯔ ꯀꯥꯡꯕꯨꯗꯨꯗꯤ
ꯖꯨꯅꯤꯌꯔ ꯑꯩꯈꯣꯏꯒꯤ ꯃꯈꯥ ꯊꯪꯕꯗꯣ ꯃꯣꯏꯁꯨ ꯌꯥꯝ ꯐꯖꯅ ꯁꯥꯕꯀꯣ ꯃꯣꯏꯗꯤ ꯂꯣꯏꯕ ꯐꯥꯎꯕ ꯂꯩꯌꯦ
ꯑꯗꯨꯒ ꯖꯒꯣꯏ ꯁꯥꯕ ꯏꯁꯩ ꯁꯛꯄ ꯃꯣꯏꯅ ꯌꯥꯝ ꯐꯖꯅ ꯇꯧꯋꯦ
ꯃꯣꯏꯅꯗꯤ ꯀꯩꯅꯣ ꯇꯧꯗꯕ꯭ꯔꯣꯕ ꯃꯣꯏꯅꯗꯤ ꯈꯪꯕ꯭ꯔꯕ ꯍꯥꯏꯗꯤ ꯀꯩꯅꯣ ꯑꯣꯏꯅ ꯇꯧꯕꯗ ꯑꯩꯈꯣꯏꯒꯤ ꯊꯣꯛꯈꯤꯕꯁꯤꯡꯗꯣ ꯃꯣꯏꯅꯗꯤ ꯈꯪꯍꯧꯕ꯭ꯔꯕ ꯁꯨꯃꯥꯏ ꯁꯨꯃꯥꯏꯅ ꯇꯧꯋꯦ ꯈꯣꯠꯂꯦ ꯑꯩꯈꯣꯏꯅꯁꯨ ꯂꯥꯟꯅ ꯈꯠꯂ
ꯑꯥ ꯈꯪꯉꯦ ꯑꯗꯨꯗꯨꯒꯤ ꯃꯣꯏꯗꯣ ꯌꯥꯝ ꯏꯀꯥꯏꯌꯦ ꯉꯁꯥꯏ ꯃꯣꯏꯗꯣ ꯍꯥꯏꯗꯤ ꯑꯗꯨ ꯃꯣꯏꯅ ꯁꯤꯜꯂꯨꯕ ꯀꯧꯕꯅꯤꯅ ꯂꯣꯏꯁꯤꯟꯗ꯭ꯔꯒꯗꯤ ꯐꯖꯗꯕꯅꯤꯅ ꯐꯖꯅ ꯏꯪꯅ ꯇꯞꯅ ꯇꯧꯕꯒꯤ ꯋꯥꯅꯤ ꯑꯗꯣ ꯃꯣꯏꯁꯨ ꯌꯥꯝ ꯏꯀꯥꯏ
ꯏꯌꯥꯝꯕꯗꯣ ꯌꯥꯝ ꯁꯥꯎꯈꯤꯕꯅꯦꯕ ꯏꯌꯥꯝꯕ ꯑꯃ ꯀꯩꯅꯣꯗꯒꯤꯗ ꯑꯩꯈꯣꯏꯔꯣꯝꯗ ꯑꯗꯒꯤ ꯏꯌꯥꯝꯕꯗ ꯑꯩꯣꯏ ꯁꯤꯈ꯭ꯔꯒꯤ ꯑ ꯑꯩꯈꯣꯏ ꯏꯗꯣꯣꯟꯆꯥꯒꯤ ꯀꯩꯅꯣꯅꯦ ꯍꯥꯏꯕꯗꯣ ꯃꯅꯥꯎ ꯄꯥꯊꯣꯛꯄ ꯄꯅꯦꯅ ꯍꯥꯏꯕ
ꯎꯝ ꯃꯥꯗꯣ ꯃꯥꯅꯁꯨ ꯄꯣꯠꯇꯣ ꯑꯩꯈꯣꯏ ꯀꯨꯏꯅ ꯁꯥꯡꯅ ꯅꯤꯡꯁꯤꯡꯅꯕ ꯇꯧꯔꯝꯁꯦꯅ ꯍꯥꯏꯕꯅꯤꯗꯅ ꯃꯈꯥ ꯑꯃꯗ ꯑꯃꯨꯛ ꯁꯥꯟꯅꯔꯁꯦ ꯍꯧꯖꯤꯛ ꯄꯨꯡꯁꯦ ꯇꯥꯔꯛꯑꯦ ꯑꯗꯨꯗꯨꯅꯅꯦ ꯁꯥꯟꯅꯔꯁꯦ ꯃꯈꯥꯗꯤ ꯊꯝꯃꯣ